ꯍꯜꯂꯣ ꯍꯜꯂꯣ
ꯍꯜꯂꯣ
ꯑꯥ ꯀꯃꯥꯏ ꯀꯃꯥꯏ ꯇꯧꯔꯤꯒꯦ
ꯎ ꯉꯥꯏꯌꯨꯀꯣ ꯑꯩ ꯁꯥꯎꯟ ꯈꯔ ꯀꯟꯍꯟꯒꯦ ꯅꯪꯅ ꯉꯥꯡꯕꯗ ꯌꯥꯝ ꯄꯦꯡꯒꯅꯤ ꯎꯝ ꯎ
ꯎ
ꯑ ꯇꯥꯕ꯭ꯔꯥ
ꯑ ꯇꯥꯏ ꯇꯥꯏ ꯇꯥꯏ
ꯑ
ꯀꯃꯥꯏ ꯀꯃꯥꯏꯅ ꯇꯧꯔꯤꯒꯦ ꯅꯨꯡꯉꯥꯏꯔꯤꯕꯔꯤꯕꯣ
ꯑꯁ ꯅꯨꯡꯉꯥꯏꯌꯦ ꯍꯥꯏꯁꯤꯔꯥ ꯅꯨꯡꯉꯥꯏꯇꯦ ꯍꯥꯏꯁꯤꯔꯥ ꯈꯪꯗꯦ ꯗꯥꯛꯇꯔꯗ ꯂꯩꯌꯦ
ꯗꯇꯔꯗ
ꯎꯝ
ꯀ ꯅꯪ ꯅꯥꯔꯤꯔꯣ ꯅꯠꯇ꯭ꯔꯒ
ꯑꯩꯅꯠꯇꯦ ꯎꯈꯣꯏ ꯑꯪꯀꯜ
ꯑꯣ ꯑꯣ
ꯂꯩꯒꯤ ꯁꯪ ꯃ ꯆꯠꯄ ꯑꯗꯨꯚꯔ
ꯑꯣ
ꯆꯤꯞꯅꯤ
ꯇꯝ ꯍꯥꯏꯗꯤ ꯀꯌꯥꯝ ꯀꯨꯏꯔꯒꯦ ꯁꯨꯃꯥꯏꯅ ꯇꯧꯕ ꯇ
ꯑꯥ ꯀꯏ ꯃꯥꯅ ꯅꯥꯕꯗꯤꯟ ꯀꯨꯏꯔꯦꯕꯀꯣ ꯑꯗꯨꯒ ꯑꯩꯅ ꯊꯦꯅꯕ ꯂꯥꯛꯄꯗꯤ ꯑꯣꯟꯂꯤ ꯊ꯭ꯔꯤ ꯗꯦꯖ ꯈꯛꯇ ꯉꯥꯏꯔꯦ ꯉꯁꯤꯒ
ꯌꯥꯝ ꯍꯥꯏꯗꯤ ꯌꯥꯝ ꯁꯤꯔꯁꯁꯤ ꯅꯠꯇꯦꯀꯣ ꯍꯥꯏꯗꯤ ꯁꯨꯝꯅ ꯁꯨꯝ ꯌꯥꯝ ꯑꯣ ꯈꯨꯨꯝ ꯂꯥꯏ ꯈꯨꯔꯨꯝꯁꯤꯦꯒ ꯑꯗꯨꯗꯤ ꯃꯥꯒꯤꯗꯃꯛ ꯎꯝ ꯅꯪꯗꯤ ꯆꯥꯛ ꯆꯥꯔꯕꯣ ꯀꯃꯥꯏꯅ ꯇꯧꯔꯒꯦ ꯑꯩꯗꯤ ꯆꯥꯔꯦ ꯅꯪꯗꯤ
ꯑꯁꯤꯁ ꯆꯥꯛ
ꯍꯧꯖꯤꯛ ꯅꯪꯒ ꯅꯪꯅ ꯊꯟꯗꯔꯣ ꯍꯣꯁꯄꯤꯇꯥꯜꯗ ꯅꯠꯇ꯭ꯔꯒ
ꯅꯠꯇ ꯑꯩꯈꯣꯏ ꯑꯪꯀꯜꯒꯤ ꯅꯨꯄꯤ ꯑꯃ ꯅꯨꯄꯤꯁꯨ ꯂꯩꯌꯦ ꯑꯗꯨꯒ ꯏꯌꯥꯝꯕꯅꯤꯒ ꯑꯩꯒ
ꯑꯣ ꯑꯩꯅ ꯈꯜꯂꯦ ꯑꯥ
ꯃꯤ ꯃꯥꯒꯤꯦ ꯅꯣꯁꯇ ꯆ ꯆꯥꯕ ꯌꯥꯗꯕꯅꯤꯅꯁꯄꯤꯗꯤꯡ ꯇꯧꯔꯦ ꯑꯗꯨꯒ ꯌꯨꯔꯤꯟꯁꯨ ꯈ꯭ꯋꯥꯏꯍꯦ ꯊꯤꯟꯕꯅꯦꯕ ꯑꯗꯨ ꯃꯈꯨꯠ ꯃꯈꯣꯡ ꯌꯥꯝ ꯌꯥꯎꯕꯅꯦꯕ ꯆꯥꯠꯇꯣꯛꯀꯤ ꯑꯗꯨꯝ ꯇꯧꯕ
ꯑꯣ
ꯃꯤ ꯑꯅꯤ ꯑꯃꯨꯛꯇꯨꯝ ꯑꯗꯨꯒ ꯃꯤ ꯑꯅꯤ ꯑꯃ ꯍꯧꯒꯠꯂꯝꯃꯤ ꯑꯅꯤꯃꯨꯛ ꯁꯤꯟꯅꯕ ꯇꯧꯋ ꯑꯗꯨꯗꯤ ꯏꯌꯥꯝꯕ ꯑꯅꯤ ꯏꯌꯥꯝꯟ ꯍꯂ ꯏꯌꯥꯝꯕꯅꯦ ꯑꯩꯅꯦ ꯑꯩꯈꯣꯏꯅꯤꯅꯦ ꯍꯧꯖꯤꯛ ꯑꯌꯨ ꯄꯨꯡ ꯕꯔꯣ ꯐꯕ ꯑꯣꯏꯗꯣꯏꯅꯦ ꯑꯗꯨꯒ ꯑꯟꯇꯤꯒ ꯗꯗꯥ ꯑꯃꯅ ꯍꯣꯔꯦꯟ ꯄꯨꯡ ꯕꯥꯔꯣꯗꯒꯤ ꯃꯇꯨꯡꯗꯒꯤ ꯑꯃꯨꯛꯀ
ꯑꯣ ꯍꯥꯏꯗꯤ ꯁꯤꯐ ꯑꯣꯏꯅ ꯇꯧꯔꯦꯕ
ꯎꯝ ꯅꯠꯇ꯭ꯔꯗꯤ ꯅꯥꯇꯣꯟꯒꯤꯗ ꯁꯠꯇꯣꯛꯀꯦ ꯇꯧꯋꯦꯕ ꯑꯗ ꯁꯠꯇꯣꯛꯈ꯭ꯔꯗꯤ ꯏ ꯃꯌꯥꯝ ꯊꯣꯛꯂꯛꯈ꯭ꯔꯅꯤꯗꯅ
ꯑꯗꯨꯅꯦ ꯃꯣꯏ ꯃꯣꯏꯗꯤ ꯕꯦꯔꯥ ꯇꯧꯕꯅꯦꯕ ꯍꯥꯏꯗꯤ ꯁꯨꯃꯥꯏꯅ ꯇ ꯀꯩꯅꯣ ꯇꯧꯕꯗꯣ
ꯎꯝ ꯅꯤꯡꯅꯤꯉꯥꯏ ꯌꯥꯝ ꯀꯜꯂꯦ
ꯂꯤꯚꯔꯒꯤꯅꯤꯅ ꯑꯃꯒꯤ ꯑꯃꯒꯤꯗꯣ ꯇꯧꯔꯦꯗꯅ ꯑꯃꯒꯤꯗꯨꯣ ꯑꯣꯏꯔꯝꯃꯅꯦꯕ ꯑꯗꯨꯒꯤ ꯃꯣꯏꯒꯤ ꯍꯥꯏꯗꯤ ꯍꯧꯖꯤꯛꯇꯤ ꯂꯦꯞꯈ꯭ꯔꯦꯗꯅ
ꯎꯝ
ꯂꯦꯞꯈꯤꯕꯒꯤ ꯀꯩꯅꯣ ꯑꯃꯨꯛ ꯀꯩꯅꯣ ꯇꯧꯔꯛꯄꯗꯣ ꯍꯥꯏꯗꯤ ꯀꯃꯥꯏ ꯍꯥꯏꯇꯥꯔꯦ ꯁꯥꯏꯀꯣꯂꯣꯖꯤꯀꯦꯜꯂꯤ ꯈꯔ ꯋꯥꯔꯛꯄꯗꯣ ꯑꯗꯨꯃꯥꯏꯅ ꯑꯣꯏꯔꯝ ꯑꯣꯏꯔꯝꯕꯩ ꯑꯣꯏꯗꯣꯏꯅꯦꯕ
ꯑꯗꯨꯒ ꯀꯩꯅꯣꯒꯨꯝꯕꯁꯨ ꯐꯖꯅ ꯀꯩꯅꯣ ꯇꯧꯗꯕꯅꯤꯅ ꯀꯣꯛꯇꯣ ꯆꯣꯏꯕ ꯍꯧꯔꯦꯗꯅ ꯃꯤꯒꯤ ꯃꯁꯛ ꯈꯪꯗꯕ ꯌꯥꯝ ꯋꯥꯏꯗ
ꯑꯣ ꯗꯣꯛꯇꯔꯅꯗꯤ ꯀꯩ ꯍꯥꯏꯒꯦ ꯍꯥꯏꯗꯤ
ꯑꯩꯈꯣꯏꯁꯦ ꯏꯝꯐꯥꯜꯗ ꯂꯩꯔꯝ ꯕꯅꯦ ꯑꯗꯣ ꯌꯥꯔꯔꯣꯏ ꯍꯥꯏꯕꯒꯤ ꯌꯨꯝꯗ ꯂꯥꯛꯄꯗꯣ
ꯑꯥ
ꯑꯗꯨꯒ ꯃꯥꯗꯣ ꯑꯩꯈꯣꯏꯅꯗꯤ ꯏꯝꯐꯥꯜꯒꯨꯝꯕꯗꯗꯤ ꯑꯃꯨꯛꯀ ꯌꯥꯗ꯭ꯔꯕꯀꯣ ꯑꯗꯨꯗꯤ ꯆꯥꯟꯗꯦꯜ ꯑꯩꯈꯣꯏ ꯗꯤꯁꯇ꯭ꯔꯤꯛ ꯍꯣꯁꯄꯤꯇꯥꯜꯗ ꯑꯗꯨꯗ ꯊꯝꯕ
ꯃꯄꯥꯜ ꯂꯝꯗꯗꯤ
ꯆꯠꯈ꯭ꯔꯦ ꯆꯠꯄ ꯌꯥꯕ
ꯌꯥꯔꯔꯣꯏ ꯍꯥꯏꯕ
ꯎꯝ ꯖꯁ ꯌꯨꯝꯗ ꯊꯝꯕꯗꯗꯤ ꯑꯣꯛꯁꯤꯖꯦꯟ ꯀꯔꯤ ꯀꯔꯥ ꯃꯔꯥꯡ ꯀꯥꯏꯅ ꯐꯪꯉꯦꯗꯅꯀꯣ
ꯍꯣꯁꯄꯤꯇꯥꯜꯗꯒꯨꯝꯕ ꯑꯣꯏꯔꯗꯤ ꯍꯧꯖꯤꯛ ꯑꯁꯤꯗꯁꯨ ꯌꯥꯗ꯭ꯔꯕꯅꯦ ꯑꯩꯈꯣꯏ ꯑꯟꯇꯤꯒꯤ ꯃꯅꯥꯎꯅꯨꯄꯥ ꯑꯃ ꯗꯛꯇꯔ ꯑꯣꯏꯕꯀꯣꯁꯤꯗ ꯑꯗꯨꯒꯤ ꯉꯥꯡꯅꯔꯒ ꯑꯗꯨꯝ ꯂꯩꯕꯅꯤ
ꯑꯗꯨꯗꯤ ꯀꯟꯗꯤꯁꯟꯗꯤ ꯑꯗꯨꯝ ꯂꯨꯔꯦꯅꯦꯀꯣ
ꯎꯝ
ꯅꯪꯗꯤ ꯀꯩ ꯀꯩ ꯍꯣꯠꯅꯔꯤꯕ ꯍꯧꯖꯤꯛ
ꯑꯩꯁꯦ ꯏꯝꯐꯥꯜꯗ ꯏꯝꯐꯥꯜꯗ ꯂꯩꯕꯅꯦ ꯄꯥꯔꯠ ꯇꯥꯏꯝ ꯖꯣꯕ ꯇꯧꯔꯒ
ꯑꯣ ꯒ꯭ꯔꯦꯖꯨꯋꯦꯁꯟꯒꯨꯝꯕꯗꯤ ꯂꯣꯏꯔꯕ
ꯎꯝ ꯑꯩ ꯑꯩꯈꯣꯏꯅꯦ ꯑꯩꯒꯤ ꯚꯣꯏꯁꯁꯦ ꯑꯗꯨꯝ ꯑꯩꯉꯣꯟꯗ ꯍꯟꯖꯤꯜꯂꯒ ꯂꯩꯈ꯭ꯔꯦ
ꯑꯣ ꯁꯤꯅ ꯈꯔ ꯐꯕ꯭ꯔꯥ
ꯎꯝ ꯇꯥꯕ꯭ꯔꯥ
ꯑꯥ ꯇꯥꯏꯌꯦ ꯇꯥꯏ ꯁꯤꯅ ꯐꯕ꯭ꯔꯥ ꯅꯪ ꯉꯥꯡꯉꯨꯅꯦ ꯅꯪꯉꯥꯡꯉꯨꯅꯦ
ꯉꯥꯡꯉꯤꯕꯅꯦ ꯑꯗꯣ ꯑꯗꯨꯝ ꯍꯜꯂꯦ ꯍꯜꯂꯦ ꯀꯩꯒꯤꯔꯀꯣ
ꯀꯩ ꯇꯧꯕꯒꯤꯔꯣ
ꯈꯪꯗꯦ ꯑꯩꯅ ꯉꯥꯡꯕꯗꯣ
ꯏꯟꯇꯔꯅꯦꯠ ꯏꯟꯇꯔꯅꯦꯠ ꯑꯣꯏꯕꯒꯤ ꯖꯠꯂꯥ
ꯈꯪꯗꯦ ꯑꯩꯅ ꯉꯥꯡꯕꯗꯣ ꯅꯪꯅ ꯉꯥꯡꯕꯗꯤ ꯁꯦꯡꯅ ꯇꯥꯏꯕꯀꯣ ꯑꯩꯅ ꯉꯄ ꯑꯩꯅ ꯉꯥꯡꯕ ꯀꯥꯟꯗ ꯚꯣꯀꯦꯜꯗꯣ ꯑꯃꯨꯛꯀ ꯑꯩꯉꯣꯟꯗ ꯍꯟꯖꯤꯟꯈ꯭ꯔꯣ
ꯍꯧꯖꯤꯛꯁꯤ ꯇꯧꯔꯤꯕ꯭ꯔꯥ ꯑꯗꯨꯝ
ꯑ ꯇꯧꯗ꯭ꯔꯣꯃꯜꯂ ꯈ꯭ꯔ ꯈ꯭ꯔꯗꯤ ꯇꯧꯔꯁꯨ ꯌꯥꯝ ꯀꯩꯅꯣ ꯇꯧꯕꯗꯤ ꯅꯠꯇ꯭ꯔꯦ ꯎꯝ
ꯀꯩꯅꯣꯗꯤ ꯂꯣꯏꯔꯦꯕꯀꯣ
ꯎꯝ ꯎꯝ
ꯄꯔꯠ ꯇꯥꯏꯝ ꯖꯣꯕ ꯇꯧꯕ
ꯎꯝ
ꯄꯥꯔꯠ ꯇꯥꯏꯝ ꯖꯣꯕ ꯄꯥꯔꯠ ꯇꯥꯏꯝ ꯖꯣꯕ ꯅꯠꯇꯕꯗ ꯍꯥꯏꯗꯤ ꯑꯇꯣꯞꯄꯗ ꯀꯩꯀꯩ ꯑꯗꯨꯝ ꯍꯥꯏꯗꯤ ꯑꯗꯨꯝ ꯅꯣꯏꯁꯨ ꯍꯥꯏꯗꯤ ꯅꯪꯁꯨ ꯑꯗꯨꯝ ꯀꯩꯅꯣꯗꯤ ꯂꯩꯔꯝꯅꯤꯅ ꯗ꯭ꯔꯤꯝꯒꯨꯝꯕ ꯀꯩꯅꯣꯒꯨꯝꯕ
ꯑꯣꯏꯔꯣꯏꯗꯕ ꯗ꯭ꯔꯤꯝ ꯉꯥꯛꯇꯅꯦ ꯃꯪꯉꯤꯗꯣ ꯑꯩꯅ ꯑꯗꯨꯅꯅꯦ ꯃꯪꯁꯨ ꯃꯪꯉꯔꯣꯏ
ꯑꯗꯨ ꯗ꯭ꯔꯤꯝ ꯍꯥꯏꯗꯤ ꯗ꯭ꯔꯤꯝ ꯂꯩꯗꯣ ꯐꯗꯤ ꯐꯩꯅ ꯃꯦꯅꯤꯐꯦꯁꯇꯦꯁꯟ ꯑꯗꯨ ꯍꯥꯏꯗꯤ ꯃꯦꯅꯤꯐꯦꯁꯇꯦꯁꯟꯁꯨ ꯑꯗꯨꯝ
ꯑꯣꯏꯔꯣꯏ ꯄꯔꯣꯏꯗꯕ ꯃꯪꯈꯛꯇꯅꯤ ꯍꯧꯖꯤꯛ ꯑꯁ ꯈꯪꯗꯦꯗ ꯀꯔꯤ ꯍꯥꯏꯗꯣꯏꯅꯣ
ꯑꯗꯣ ꯅꯣꯏꯗꯤ ꯅꯣꯏꯗꯤ ꯀꯃꯥꯏ ꯍꯥꯏ ꯇꯔꯦ ꯍꯥꯏꯗꯤ ꯀꯩꯅꯣꯁꯨ ꯇꯧꯕ ꯌꯥꯏ ꯅꯪ ꯀꯩꯅꯣꯒꯨꯝꯕꯗꯤ ꯇꯟꯕ꯭ꯔꯥ ꯍꯥꯏꯗꯤ ꯀꯦꯕꯤꯟ ꯀ꯭ꯔꯤꯌꯨ ꯒꯨꯝꯕ ꯑꯗꯨꯒꯨꯝꯕꯗꯤ ꯇꯟꯕ꯭ꯔꯥ
ꯇꯜꯂ‌ꯦ
ꯑꯗꯨꯒꯨꯝꯕꯗꯤ ꯇꯜꯂꯦꯕꯀꯣ
ꯑꯝ ꯑꯗꯨꯒꯨꯝꯕꯗꯤ ꯀꯩꯅ‌ꯣ ꯇꯧꯗ‌ꯦ ꯑꯩꯈꯣꯏ ꯏꯅꯥꯎꯅꯨꯄꯤ ꯑꯃꯁꯨ ꯆꯠꯂꯦꯕꯀꯣ ꯑꯗꯣ ꯃꯥ ꯑꯣꯏꯈ꯭ꯔꯦ
ꯅꯪꯗꯤ ꯇꯟꯕ ꯑꯗꯨꯒꯨꯝꯕꯗꯣ
ꯑꯣ ꯑꯩ ꯈ꯭ꯔꯇꯜꯂ‌ꯦ ꯃꯔꯝꯗꯤ ꯍꯌꯦꯡ ꯋꯥꯟꯁ ꯑꯃꯨꯔꯛ ꯀꯩꯅꯣ ꯇꯧꯈ꯭ꯔꯗꯤ ꯌꯥꯗ꯭ꯔꯦꯗꯅ
ꯑꯗꯣ ꯄꯥꯔꯠ ꯇꯥꯏꯝ ꯖꯣꯕꯅ ꯑꯗꯨꯝ ꯂꯣꯏꯕꯗꯤ ꯌꯥꯔꯣꯏꯗꯅꯀꯣ
ꯑꯁ ꯍꯥꯎꯁ ꯋꯥꯏꯐ ꯑꯣꯏꯅ ꯑꯗꯨꯝ ꯂꯩꯈ꯭ꯔꯒꯦ
ꯑꯗꯨꯁꯨ ꯐꯩꯌꯦ ꯑꯗꯣ ꯅꯪ ꯈꯟꯕ ꯈꯟꯕꯗ
ꯄ꯭ꯔꯝ ꯄ꯭ꯔꯃꯤꯅꯦꯟ ꯁꯤꯠꯇꯤ ꯑꯗꯨꯗ ꯇꯥꯈ꯭ꯔꯅꯤ
ꯈꯟꯕꯗ ꯈꯔ ꯐꯖꯅ ꯈꯟꯕ ꯇꯥꯕꯀꯣ
ꯑꯥꯍꯥ ꯍꯥ
ꯃꯤ ꯈꯪꯗꯗꯥ
ꯑꯍꯥ ꯍꯥ ꯍꯥ ꯎꯝꯝ
ꯈꯟꯕ ꯍꯩꯕ ꯇꯥꯕ ꯅꯪ
ꯑꯗꯨꯅꯦ ꯑꯗꯨꯒꯤ ꯑꯣꯏꯅ ꯇ꯭ꯔꯦꯟꯅꯤꯡ ꯆꯠꯈ꯭ꯔꯒꯦ ꯇꯧꯕ
ꯍꯨꯍꯨ ꯍꯥꯍꯥ
ꯑꯩꯅ ꯀꯩꯅꯣ ꯇꯧꯔꯗꯤ ꯌꯥꯔꯥꯔꯣꯏꯗꯕ ꯑꯗꯨꯒꯤ ꯑꯩꯉ‍‍‌ꯣꯟꯗꯗꯤ ꯑꯥ ꯗ꯭ꯔꯤꯝ ꯋꯥꯡꯅ ꯇꯧꯅꯉꯥꯏꯒꯤ ꯑꯁꯥ ꯂꯩꯇ꯭ꯔꯦꯕ
ꯍꯨꯍꯨ
ꯑꯗꯨꯅ ꯑꯗꯨꯒꯤ ꯂꯥꯏꯟꯗ ꯑꯣꯏꯅ ꯆꯠꯀꯦꯅ ꯑꯁꯨꯝ ꯈꯜꯅ ꯂꯩꯕꯅꯤ
ꯑꯗ ꯅꯪ ꯁꯨꯝ ꯍꯥꯏꯗꯤ ꯍꯣꯏ ꯅꯪꯒꯤ
ꯑꯍꯥꯍꯥ
ꯍꯥꯎꯁ ꯋꯥꯏꯐ ꯍꯥꯎꯁ ꯍꯥꯎꯁ ꯋꯥꯏꯐꯁꯨ ꯐꯕꯗꯤ ꯐꯩꯌꯦ ꯂꯥꯏꯛ ꯑꯥ ꯍꯥꯏꯗꯤ ꯍꯥꯎꯁ ꯋꯥꯏꯐꯁꯦ ꯐꯠꯇꯦ ꯍꯥꯏꯕ ꯌꯥꯗꯦ ꯇꯦꯕꯀꯣ ꯃꯣꯏꯅ ꯌꯨꯝ ꯄꯨꯔꯤꯅꯦꯗꯅꯥ ꯐꯠꯇꯦ ꯍꯥꯏꯕꯥ ꯑꯥ ꯑꯩꯈꯣꯏꯒꯤ ꯑꯩꯈꯣꯏꯒꯤ ꯏꯃꯥꯗꯣ ꯑꯗꯨꯁꯨ ꯍꯥꯎꯁ ꯋꯥꯏꯐ ꯑꯣꯏ ꯍꯥꯎꯁ ꯋꯥꯏꯐꯅꯦꯕ
ꯎꯝ
ꯍꯥꯏꯕ ꯌꯥꯗꯦꯕ ꯍꯥꯎꯁ ꯋꯥꯏꯐ ꯍꯥꯎꯁ ꯋꯥꯏꯐꯁꯨ ꯊꯕꯛ ꯑꯃ ꯑꯣꯏꯗꯣꯏꯅꯦꯕ
ꯏꯁꯁ ꯃꯤ ꯊꯕꯛ ꯑꯗꯨꯅ ꯈ꯭ꯋꯥꯏꯗꯒꯤ ꯀꯟꯕ ꯊꯕꯛꯅꯤ
ꯃꯥꯂꯦ ꯃꯥꯅꯤ ꯑꯗꯨꯗꯤ ꯑꯗ ꯅꯪ ꯍꯥꯎꯁ ꯋꯥꯏꯐ ꯑꯣꯏꯒꯦ ꯍꯥꯏꯗꯤ ꯅꯪ ꯀꯩꯅꯣ ꯑ ꯍꯥꯏꯗꯤ ꯋꯥꯏꯐ ꯃꯦꯇꯤꯔꯤꯌꯦꯜꯗꯤ ꯑꯣꯏꯔꯝꯃꯅꯤꯅꯦꯀꯣ
ꯑꯥ ꯃꯤ ꯀꯩꯅꯣ ꯑꯥ ꯍꯣꯝ ꯁꯥꯏꯟꯁ ꯇ ꯃꯤ ꯂꯦꯇꯔ ꯃꯥꯔꯛ ꯆꯦꯜꯂꯤꯅꯦ ꯑꯇꯣꯞꯄ ꯁꯕꯖꯦꯛ ꯆꯦꯟꯗ꯭ꯔꯥꯁꯨ
ꯍꯣꯝꯁꯥꯏꯟꯁ
ꯑꯩ ꯄꯨꯔꯥ ꯑꯦꯝ ꯇꯧꯔꯒ ꯄꯥꯈ꯭ꯔꯕꯀꯣ
ꯎ
ꯑꯗꯨꯗꯤ ꯑꯗꯨꯗꯤ ꯅꯪ ꯑꯦꯀꯥꯗꯃꯤꯛꯂꯤ ꯑꯦꯀꯥꯗꯃꯤꯛꯂꯤꯁꯨ ꯌꯥꯝ ꯋꯥꯡꯉꯦ ꯑꯅꯦ ꯍꯣꯝꯆꯥꯏꯟꯁ ꯇ
ꯑ ꯍꯣꯝ ꯁꯥꯏꯟꯁꯇꯗꯤ ꯈꯔ ꯋꯥꯡꯉꯦ ꯑꯗꯨꯒꯤ ꯑꯩꯈꯣꯏꯕꯕꯥꯅ ꯍꯥꯏꯌꯦ ꯑꯁ ꯏꯆꯥꯅꯨꯄꯤꯁꯦ ꯀꯩꯒꯤꯅꯣꯕ ꯁꯕꯖꯦꯛ ꯑꯇꯣꯞꯄꯗꯤ ꯌꯥꯝ ꯐꯥꯎ ꯂꯦꯇꯔ ꯃꯥꯛ ꯄꯥꯁꯇꯤ ꯇꯧꯔꯒ ꯂꯩꯗꯅ ꯉꯥꯛꯇꯣ ꯀꯩꯅꯣ ꯇꯧꯗꯦ ꯑꯗꯣ ꯍꯣꯝ ꯁꯥꯏꯟꯁꯇꯗꯤ ꯌꯥꯝ ꯋꯥꯡꯉꯦ ꯀꯩꯗꯧꯔꯤꯅꯣ ꯑꯩꯅ ꯑꯩꯅꯈꯣꯏꯕ ꯑꯩꯉꯣꯟꯗ ꯃꯔꯝ ꯂꯩꯌꯦ ꯍꯥꯏꯕ
ꯃꯔꯝꯗ ꯍꯥꯏꯗꯣꯛꯄ ꯌꯥꯗꯦ
ꯌꯥꯗꯦ ꯑꯁ ꯑꯗꯨ ꯍꯥꯏꯔ ꯑꯗꯨ ꯍꯥꯏꯔꯨꯔꯗꯤ ꯑꯩꯉꯣꯟꯗ ꯑꯣ ꯆꯠꯈ꯭ꯔꯣ ꯆꯠꯈ꯭ꯔꯣ ꯑꯩꯒꯤ ꯄꯔꯃꯤꯅꯦꯟ ꯅꯠꯇꯕꯅꯤꯅꯀꯣ ꯌꯥꯝ ꯂꯨꯋꯦꯕ
ꯇ꯭ꯔꯦꯅꯤꯡꯒꯨꯝꯕꯗꯤ ꯆꯠꯂꯨꯀꯣ ꯍꯥꯏꯗꯤ ꯊꯤꯕꯒꯤ ꯊꯤꯗꯣꯛ ꯊꯖꯤꯟ
ꯑꯥ ꯑꯩ ꯍꯧꯖꯤꯛ ꯑꯗꯨꯒꯤꯅꯦ ꯑꯦꯅꯤ ꯑꯃ ꯑꯃ ꯊꯣꯛꯂꯛꯑꯦ ꯍꯥꯏꯕ ꯀꯥꯟꯗ ꯑꯩ ꯑꯗꯨꯝ ꯌꯥꯎꯕꯗꯣ ꯑꯗꯣ ꯍꯧꯖꯤꯛ ꯑꯁꯤꯗꯁꯨꯅꯦ ꯑꯁꯤꯗꯁꯨ ꯑꯩ ꯇ꯭ꯔꯦꯅꯤꯡ ꯇꯧꯔꯤꯕꯅꯦ
ꯑ
ꯑꯁꯤꯗꯗꯤ ꯊꯤꯔꯤꯅꯦꯕ ꯅꯠꯇ꯭ꯔꯥ
ꯗ ꯌꯥꯎꯔꯤꯗꯣ ꯑꯗꯨ ꯃꯔꯝ ꯆꯥꯎꯅ ꯂꯩꯔꯕꯅꯤ ꯎꯝ
ꯍꯥꯟꯅ ꯍꯥꯟꯅ ꯈꯪꯍꯧꯔꯒ ꯍꯥꯟꯅ ꯊꯤꯍꯧꯕꯀꯣ ꯃꯤꯅ ꯂꯧꯗ꯭ꯔꯤꯉꯩꯗ
ꯎꯝ
ꯍꯥꯏꯗꯤ ꯍꯟꯗꯛꯇꯤ ꯃꯤꯅ ꯑꯗꯨꯝ ꯂꯧꯍꯧꯔꯤꯗꯅ
ꯗꯁꯦ ꯑꯁꯤꯗꯅ ꯑꯩꯅ ꯈꯜꯂꯤꯁꯤꯅꯅꯦ ꯃꯤ ꯃꯌꯥꯝ ꯊꯦꯡꯅꯩꯗꯅꯀꯣ ꯑꯗꯨꯒ ꯑꯐꯕ ꯐꯠꯇꯕꯁꯨ ꯑꯗꯨꯝ ꯊꯦꯡꯅꯈ꯭ꯔꯅꯤꯕ
ꯁꯤꯗꯁꯨ ꯁꯤꯗꯁꯨ ꯐꯠꯇꯕꯗꯤ ꯌꯥꯝ ꯂꯩꯔꯝꯅꯤꯗ
ꯑꯁ ꯂꯩꯥꯇꯔꯗꯤ ꯃꯤ ꯑ ꯎꯝ ꯀꯔꯤ ꯍꯥꯏꯅꯤ ꯃꯤ ꯑꯅꯤ ꯑꯍꯨꯝ ꯂꯦꯞꯕꯗꯁꯨ ꯃꯤ ꯑꯅꯤ ꯈꯛꯇ ꯂꯩꯕꯗꯁꯨ ꯑꯁꯤ ꯑꯃꯗꯤ ꯐꯩ ꯁꯤ ꯑꯃ ꯐꯠꯇꯦ ꯑꯗꯨꯝꯃ ꯌꯥꯎꯒꯗꯣꯏꯅꯤ
ꯍꯥꯏꯗꯤ ꯑꯗꯨꯝ ꯑꯗꯨꯝ ꯑꯩꯅ ꯁꯨꯝ ꯑꯩꯅ ꯑꯗꯨꯝ ꯇꯥꯕꯗꯀꯣ ꯁꯤꯗ ꯁꯤꯒꯤ ꯁꯤꯒꯤ ꯁꯨꯃꯥꯏꯅ ꯇꯧꯕꯁꯦ
ꯎꯝ
ꯑꯗꯨꯝ ꯀꯔꯟ ꯇꯨꯔꯟ ꯇꯧꯕ ꯈꯔ ꯌꯥꯎꯋꯦ
ꯌꯥꯋꯦ ꯌꯥꯎꯋꯦ ꯑꯁ ꯌꯥ ꯅꯧꯅꯤꯡ ꯅꯧꯅꯤꯡꯕ ꯌꯥꯎꯈ꯭ꯔꯖꯥꯅꯤꯍꯦ ꯑꯩꯉꯣꯟꯗ ꯌꯥꯝ ꯊꯦꯡꯅꯈ꯭ꯔꯦ
ꯍꯥꯏꯗꯤ ꯀꯥꯔꯟ ꯇꯨꯔꯟ ꯍꯥꯏꯗꯤ ꯌꯥꯝ ꯐꯠꯇꯕ ꯀꯥꯔꯟ ꯇꯨꯔꯟ ꯑꯁꯨꯝ ꯊꯤ ꯋꯥꯔꯦꯝ ꯇꯧꯕ ꯅꯠꯇꯕꯀꯣ ꯀꯣꯊꯤ ꯋꯥꯔꯦꯝ ꯇꯧꯕꯕꯨꯗꯤ ꯐꯩꯌꯦꯕꯀꯣ ꯍꯥꯏꯗꯤ ꯁꯨꯝ ꯋꯥꯔꯤꯗꯣ ꯑꯗꯨꯝ ꯅꯨꯡꯉꯥꯏꯗꯅꯀꯣ ꯃꯊꯤ ꯋꯥꯔꯦꯝ ꯅꯠꯇꯕ ꯈꯥꯔꯟ ꯊꯨꯔꯟ ꯇꯧꯕꯗꯣ ꯑꯗꯨꯒꯨꯝꯕꯗꯣ ꯌꯥꯎꯋꯦꯅ ꯄꯥꯎꯗꯨꯗ ꯇꯨꯝ ꯇꯥꯕꯀꯣ
ꯌꯥꯎꯋꯏ ꯌꯥꯎꯏ
ꯑꯗꯣ ꯑꯩꯁꯨ ꯑꯩꯁꯨ ꯊꯤꯔ ꯊꯤꯔꯒ ꯍꯥꯏꯗꯤ ꯀꯅꯥ ꯀꯅꯥꯅꯣ ꯑꯗꯨꯒꯨꯝꯕ ꯈꯔꯟ ꯇꯨꯔꯟ ꯇꯧꯕ ꯊꯤꯔ ꯊꯤꯔꯒ ꯇꯧꯔꯛꯄꯅꯦꯕ ꯣꯅꯤꯗ
ꯎꯝ